ꯍ ꯍꯥꯎꯥꯎ
ꯀꯩꯗꯧꯔꯝꯃꯤꯅꯣ
ꯏꯟꯁꯥꯡ ꯁꯦꯝꯃꯤꯌꯦꯦ ꯍꯌꯦꯡ ꯎꯁꯣꯞ ꯂꯩꯌꯦꯅ
ꯀꯁ
ꯑ ꯎꯁꯣꯝꯅꯠꯇꯍꯦ ꯑꯉꯥꯡ ꯆꯥꯛꯎꯝꯕ ꯍꯥꯏꯕ
ꯑ ꯆꯥꯛꯝꯕꯁꯦ ꯑꯩꯈꯣꯏ ꯃꯩꯇꯩꯒꯤ ꯆꯠꯅꯕꯤ
ꯌꯥ ꯃꯥꯏꯇꯔꯕꯣ
ꯑꯍꯝꯕ ꯄꯣꯛꯄꯗꯒꯤꯅ ꯑꯍꯝꯕ ꯆꯟꯗꯝꯕ ꯃꯇꯝ ꯇꯥꯏꯕꯪ ꯆꯤꯟꯖꯥꯛ ꯆꯟꯗꯝꯝꯕ ꯃꯇꯝ ꯍꯥꯏꯕꯗꯨꯅꯦꯕ
ꯃꯥꯅꯤ
ꯇꯧꯔꯛꯅꯦ ꯀꯥꯎꯕ ꯀꯥꯎꯈ꯭ꯔꯦ
ꯑꯉꯥꯡꯗꯣ ꯃꯌꯥ ꯀꯔꯤ ꯍꯥꯏꯇꯥꯔꯦ ꯇꯅ ꯇ ꯇ ꯇꯕ꯭ꯔꯣ ꯎꯝ ꯍꯂꯣ